ꯍꯣꯏ ꯇꯥꯏꯌꯦ
ꯑꯪ ꯇꯥꯏꯌꯦꯟ ꯆꯥꯛ ꯆꯥꯔꯕ꯭ꯔꯥ
ꯆꯥꯗ꯭ꯔꯤ ꯊꯣꯡꯔꯒ ꯂꯩꯌꯦ
ꯑꯣ ꯀ꯭ꯔꯤ ꯏꯟꯁꯥꯡ ꯊꯣꯡꯕ
ꯑꯉꯥꯡꯈꯣꯏ ꯉꯁꯤꯗꯤ ꯄꯥꯈꯪ ꯈꯣꯏꯅ ꯊꯣꯡꯉꯦ ꯗꯥꯜ ꯏꯟꯁꯥꯡ ꯊꯣꯡꯕ ꯃꯥꯜꯂꯦ
ꯑꯩ ꯅꯨꯡꯉꯥꯏꯌꯦ
ꯅꯣꯏꯗꯤ ꯆꯔꯥꯕ꯭ꯔꯣ ꯀꯩ ꯏꯟꯁꯥꯡ
ꯑꯥ ꯑꯩꯈꯣꯏꯗꯤ ꯆꯥꯔꯦ ꯑꯩꯈꯣꯏꯗꯤ ꯗꯥꯜ ꯆꯥꯏꯌꯦ
ꯑꯣ ꯑ ꯗꯥꯜ ꯈꯥꯛꯇꯅꯤ ꯍꯧꯖꯤꯛꯀꯥꯟꯁꯦ ꯗꯜ ꯆꯥꯕ ꯅꯨꯡꯉꯥꯏꯕ ꯃꯜꯂꯦ
ꯗꯥꯜ ꯈꯛꯇ ꯐꯪꯕꯅꯤꯅ ꯅꯨꯡꯉꯥꯏꯌꯦꯅ
ꯍꯣꯏ ꯗꯥꯜꯁꯨ ꯍꯥꯎꯋꯦ
ꯑꯥ ꯍꯥꯎꯋꯦ
ꯎꯝ ꯉꯁꯤꯗꯤ ꯀꯔꯤ ꯀꯔꯤ ꯊꯕꯛ ꯇꯧꯋꯦ ꯌꯨꯝꯗ ꯂꯩꯕ꯭ꯔꯥ ꯃꯄꯥꯟ ꯀꯣꯏꯕ꯭ꯔꯥ
ꯑꯁ ꯉꯁꯤꯗꯤ ꯑꯗꯨꯝ ꯌꯨꯝꯗ ꯂꯥꯛꯌꯦꯗ
ꯑꯥ
ꯑꯩꯏꯗꯤ ꯉꯁꯤ ꯋꯥꯔꯜ ꯀꯞ ꯌꯦꯡꯒꯦꯔꯥ
ꯉꯁꯤ ꯈꯪꯗꯦ ꯉꯁꯤ ꯑꯩꯗꯤ ꯄꯥꯝꯅꯕꯒꯣ ꯁꯥꯟꯅꯕ ꯑꯗꯨ ꯒꯤ ꯈꯪꯗꯦ ꯌꯦꯡꯒꯦꯔꯥ ꯌꯦꯡꯒꯣꯏꯔꯥ
ꯑꯣ ꯑꯣ
ꯉꯁꯤ ꯅꯣꯡ ꯆꯨꯕꯒꯤ ꯑꯁ ꯂꯩꯕ ꯅꯨꯡꯉꯥꯏꯌꯦ ꯉꯁꯤꯗꯤ ꯕꯣꯜꯁ ꯁꯟꯅꯕ ꯌꯦꯡꯕ ꯅꯨꯡꯉꯥꯏꯒꯅꯤ ꯌꯦꯡꯁꯦ ꯃꯇꯝ ꯂꯥꯛꯄ ꯃꯇꯝꯗ
ꯑꯥ ꯑꯥ ꯌꯦꯡꯁꯦ ꯅꯪꯗꯤ ꯀꯔꯤ ꯇꯤꯝ ꯁꯞꯄꯣꯔꯠ ꯇꯧꯒꯦ ꯈꯟꯕ꯭ꯔꯥꯅ
ꯑꯩ ꯈꯪꯗꯦ ꯉꯝꯕ ꯃꯤꯕꯨ ꯑꯩ ꯁꯞꯄꯣꯔꯠ ꯇꯧꯔꯒꯦ ꯍꯥꯏꯅ ꯈꯜꯂꯦꯅꯦ
ꯑꯗꯨꯗꯤ ꯑꯔꯖꯦꯟꯇꯤꯅꯥ ꯑꯣꯏꯔꯅꯤꯅꯦꯅ
ꯈꯪꯗꯦ ꯑꯣꯏꯔꯝꯒꯅꯤ ꯃꯥ ꯃꯈꯣꯏ ꯍꯩꯕ꯭ꯔꯣ
ꯑꯣ ꯍꯥꯏꯌꯦ ꯃꯀꯣꯏꯗꯤꯅ
ꯍꯦꯔꯗꯤ ꯉꯝꯂꯒ ꯑꯩ ꯂꯧꯖꯔꯒꯦ ꯑꯩꯒꯤ
ꯑꯗꯣ ꯉꯁꯤꯗꯤ ꯑꯗꯨꯝ ꯌꯨꯝꯗ ꯂꯩꯕ꯭ꯔꯥ ꯃꯥꯄꯜ ꯆꯠꯇ꯭ꯔꯒ
ꯎꯝ ꯑꯗꯨꯝ ꯌꯨꯝꯗ ꯂꯩꯌꯦꯗ ꯐꯣꯟ ꯌꯦꯡꯉꯒ
ꯍꯣꯏ ꯅꯨꯡꯉꯥꯏꯕꯅꯦ ꯐꯣꯟ ꯌꯦꯡꯕꯗꯣ ꯃꯇꯝꯗꯣ ꯇꯥꯕ ꯈꯪꯗ꯭ꯔꯒ ꯑꯗꯨꯝ ꯇꯥꯕꯅꯤ ꯅꯨꯡꯗꯥꯡ
ꯑꯣ ꯑꯗꯨꯅꯦ ꯑꯗꯨꯝ ꯃꯇꯝ ꯐꯪꯗ꯭ꯔꯒ ꯑ ꯃꯇꯝ ꯈꯪꯗ꯭ꯔꯒ ꯆꯥꯛ ꯊꯣꯡꯕ ꯃꯇꯝ ꯂꯥꯛꯑꯦ
ꯍꯣꯏ ꯑꯗꯨꯝ ꯇꯧꯅꯤ ꯑꯩꯁꯨ ꯃꯔꯛ ꯃꯔꯥꯛꯀꯗꯤ ꯑꯗꯨꯝ ꯁꯦꯅꯤꯃꯥ ꯑꯐ ꯑꯐꯕ ꯌꯦꯡꯂꯒꯀꯣ ꯅꯣꯡꯃꯗꯤ ꯑꯗꯨꯝ ꯃꯇꯝꯁꯦ ꯄꯥꯕ ꯈꯪꯗ꯭ꯔꯒ ꯑꯗꯨꯝ ꯇꯥꯈ꯭ꯔꯦ ꯑꯗꯨꯒ ꯑꯁ ꯀꯩꯅꯣ ꯇꯨꯝꯁꯨ ꯇꯨꯝꯅꯤꯡꯗ꯭ꯔꯤꯅꯦ ꯐꯖꯕ ꯁꯤꯅꯦꯃꯥ ꯂꯩꯔꯗꯤꯀꯣ ꯃꯨꯚꯤ ꯂꯩꯔꯗꯤꯀꯣ
ꯉꯁꯤꯗꯤ ꯋꯦꯗꯔꯁꯤꯗꯤ ꯌꯨꯝꯗ ꯇꯨꯝꯔꯒ ꯕ꯭ꯂꯦꯡꯀꯦꯠ ꯃꯅꯨꯡꯗ ꯐꯣꯟ ꯌꯦꯔꯒ ꯂꯩꯕ ꯅꯨꯡꯉꯥꯏꯕꯅꯦꯅ
ꯑꯣ ꯑ ꯉꯁꯤ ꯅꯣꯏꯁꯨ ꯅꯪ ꯎꯝ
ꯑꯣ ꯆꯨꯕ꯭ꯔꯥ ꯅꯣꯏꯗꯁꯨ
ꯍꯣꯏ ꯉꯁꯤꯗꯤ ꯀꯟꯅ ꯆꯨꯑꯦ
ꯑꯣ ꯑꯩꯈꯣꯏꯗꯨꯁꯨꯅꯦ
ꯑꯣ ꯑꯩꯈꯣꯏ ꯑꯗꯨꯗꯤ ꯌꯥꯝ ꯁꯥꯕꯗꯤ ꯁꯥꯕ ꯑꯗꯨꯕꯨ ꯉꯁꯤꯗꯤ ꯃꯈꯣꯏꯒꯤ ꯃꯇꯅꯤꯅꯀꯣ ꯑꯩꯈꯣꯏꯒꯤ ꯃꯇꯝꯅꯤꯅ ꯆꯥꯃꯟꯕ ꯃꯐꯝꯅꯤꯅ ꯐꯝꯅꯤ ꯑꯗꯨꯕꯨ ꯅꯈꯣꯏꯒꯤ ꯃꯇꯝꯅꯤꯅ ꯂꯥꯛꯄ ꯃꯥꯜꯂꯦ ꯉꯁꯤꯗꯤ ꯃꯦꯝ ꯍꯔꯥꯎꯅ ꯅꯨꯡꯉꯥꯏꯅ ꯂꯩꯌꯦ ꯍꯧꯖꯤꯛꯇꯤ ꯫
ꯑꯥ꯫
ꯅꯠꯇ꯭ꯔꯥꯗꯤ ꯑꯁ ꯑꯈꯣꯏꯁꯦ꯫ ꯊꯃꯟꯕꯒꯤ ꯂꯩꯕ ꯉꯝꯗ꯭ꯔꯕꯅꯤꯕ ꯅꯨꯃꯤꯠ ꯑꯍꯨꯝ ꯃꯔꯤ꯫ ꯅꯨꯃꯤꯠ ꯑꯍꯨꯝ ꯃꯔꯤꯗꯤ ꯂꯩꯕ ꯅꯨꯡꯉꯥꯏꯇꯕꯅꯤꯕꯀꯣ ꯁꯥꯃꯟꯕꯒꯤ꯫ ꯆꯥꯛ ꯌꯦꯟꯁꯥꯡꯁꯨ ꯊꯣꯡꯕ ꯉꯝꯗ꯭ꯔꯦ ꯑꯗꯨ꯫ ꯉꯁꯤꯗꯤ ꯐꯖꯅ ꯅꯣꯡꯁꯨ ꯆꯨꯕꯤꯕꯤꯒꯤ꯫ ꯅꯨꯡꯉꯥꯏꯅ ꯍꯔꯥꯎꯅ ꯑꯉꯥꯡ ꯄꯥꯈꯪꯈꫭꯏꯁꯨ꯫ ꯐꯖꯥꯅ ꯏꯟꯁꯥꯡ ꯊꫭꯡꯔꯒ ꯂꯩ꯫
ꯑꯥ ꯅꯨꯡꯉꯥꯏꯔꯝꯅꯤ ꯑꯗꯨꯗꯤ꯫
ꯍꯣꯏ꯫
ꯉꯁꯤꯗꯤ ꯅꯪꯗꯤ ꯌꯨꯝꯗ ꯑꯗꯨꯝ ꯂꯩꯕ꯭ꯔꯥ꯫
ꯃꯥꯄꯜ ꯊꯣꯛꯑꯦ ꯃꯔꯛꯇꯀꯣ ꯑꯃ ꯄꯨꯡ ꯄꯨꯡ ꯇꯔꯥꯗꯀꯣ꯫ ꯇꯥꯔ ꯃꯈꯥꯏ ꯃꯥꯜꯂ‌ꯦ ꯑꯗꯨ꯫ ꯗ ꯑꯣꯏꯗ ꯃꯄꯥꯟ ꯊꯣꯛꯔꯒ ꯆꯦ꯫ ꯑꯩꯒꯤ ꯑꯍꯥꯟꯕ꯫ ꯀꯣ ꯑꯍ ꯑꯍꯟ ꯀꯔꯤ ꯍꯥꯏꯒꯦꯔꯥ ꯑꯈꯣꯏꯒꯤ ꯂꯣꯟꯅ꯫ ꯑꯩꯒꯤ꯫
ꯏꯅꯥꯛꯇ ꯂꯩꯕꯗꫭ꯫
ꯑꯣ ꯑꯣ ꯇꯥꯏꯌꯦ꯫
ꯏꯕꯥꯏ ꯍꯥꯏꯕ꯭ꯔꯥ ꯀ꯭ꯔꯤ ꯍꯥꯏꯕ꯭ꯔꯥ ꯑꯥꯗꯨꯗꯀꯣ ꯑꯃꯒꯤꯗꯃꯛ꯫
ꯑꯣ꯫
ꯎꯝ ꯑꯥ ꯑꯩꯅ ꯊꯥꯕꯤꯕ ꯆꯦꯗꯣ ꯊꯥꯅꯤꯡꯉꯥꯏ ꯆꯠꯄ ꯑꯗꯨ꯫ ꯑꯗꯨ ꯃꯇꯝꯗꯗꯤ ꯎꯝ ꯑꯗꯨ ꯃꯇꯝꯗꯗꯤ ꯅꫭꯡꯁꯥ ꯌꯥꯝꯅ ꯀꯟꯕꯅꯦ꯫ ꯑꯗꯨ ꯑꯩꯅ ꯌꯨꯝꯗ ꯍꯜꯂꯛꯄ ꯃꯇꯝ꯫ ꯃꯇꯝꯗ ꯌꯥꯝꯅ ꯅꯣꯡ ꯆꯨꯕꯤꯕ꯫ ꯑꯗꯨꯒ ꯎꯝ ꯑꯗꯨꯝ ꯂꯩꯌꯦ ꯍꯧꯖꯤꯛꯇꯤ꯫
ꯑꯣ ꯍꯩꯔꯝꯅꯤ꯫
ꯎꯝ ꯅꯨꯡꯉꯥꯏꯌ‌‌ꯦ꯫ ꯍꯧꯖꯤꯛ ꯃꯇꯝꯁꯦ ꯀꯔꯤ ꯀꯔꯤ꯫ ꯎꯝ꯫ ꯀꯔꯤꯔ ꯃꯍꯤ ꯅꯠꯇꯕ ꯀꯔꯤꯔꯥ ꯑꯆꯥꯄꯣꯗꯣ ꯃꯥꯒꯤ꯫ ꯒꯤ ꯁꯤꯖꯟꯒꯤ ꯁꯤꯖꯟꯒꯤ ꯀꯔꯤꯅꯣ ꯆꯥꯕꯗꯣ꯫
ꯑꯥ ꯑꯣ ꯃꯃꯤꯡꯗꯨ꯫
ꯀ꯭ꯔꯤ ꯍꯩꯈꯥꯒꯨꯝꯕ ꯀ꯭ꯔꯤꯔ ꯍꯩ ꯍꯩ꯫ ꯈꯥꯒꯨꯝꯕ ꯀꯔꯤ ꯀꯔꯤꯔ ꯊꯣꯛꯈ꯭ꯔꯕ꯭ꯔꯥ ꯑꯩꯈꯣꯏꯒꯤ ꯂꯝꯗ꯫
ꯑꯣ ꯑꯈꯣꯏꯒꯤ ꯊꯣꯛꯈ꯭ꯔꯕꯅꯦꯅ꯫
ꯑꯣ꯫ ꯍꯩꯈꯥꯗꯣ ꯑꯁ ꯑꯩꯁꯨ ꯉꯁꯤ ꯂꯧꯕ꯫ ꯅꯇ‌ꯦ ꯉꯔꯥꯡ ꯉꯔꯥꯡ ꯉꯔꯥꯡ ꯂꯧꯕ ꯂꯧꯔꯒ ꯑꯁ ꯌꯥꯝ ꯍꯥꯎꯑ‌ꯦ ꯃꯈꯣꯏꯒꯤꯁꯨ ꯀꯣ ꯃꯌꯥꯡꯈꫭꯏꯒꯤ꯫ ꯀꯣ ꯑꯈꯣꯏꯒꯤꯒ ꯃꯥꯟꯅꯗ꯭ꯔꯦ ꯎꯝ꯫
ꯑꯈꯣꯏꯒꯤꯗꯤ ꯑꯗꯨꯝ ꯌꯨꯝꯗ ꯂꯩꯌꯦꯗ꯫
ꯑꯥ꯫ ꯑꯈꯣꯏꯒꯤꯗꯤ ꯈꯔꯗꯤ ꯑꯈꯥꯕ ꯑꯈꯥꯕ ꯂꯩꯌꯦꯅꯀꯣ ꯃꯍꯥꯎꯗꯣ꯫ ꯃꯈꯣꯏꯒꯤꯗꯤ ꯂꯩꯇ꯭ꯔꯦ ꯑꯈꯥꯕꯗꯣ ꯌꯥꯝ ꯍꯥꯎꯕ꯫ ꯕꯅꯤ ꯃꯐꯝ ꯃꯐꯝꯒꯤ꯫ ꯎꯝ ꯃꯐꯝ ꯃꯐꯝꯒꯤ ꯑꯥ ꯑꯣꯏꯅꯀꯣ꯫ ꯃꯈꯣꯏꯒꯤꯗꯤ ꯍꯧꯎꯋꯦ꯫ ꯍꯦꯟꯅ ꯍꯥꯎꯋꯦ ꯑꯈꯣꯏꯒꯤꯗꯒꯤ ꯑꯗꯨꯕꯨ ꯎꯝ ꯑꯈꯥꯕ ꯂꯩ꯫ ꯆꯥꯕꯤꯌꯦꯀꯣ
ꯎꯝ
ꯎꯝ ꯑꯁ ꯅꯪꯗꯤ ꯃꯩꯇꯩꯂꯣꯟ ꯌꯥꯝ ꯍꯩꯔꯝꯒꯅꯤꯗ
ꯑꯩ ꯍꯩꯇꯦ ꯉꯥꯡꯕ ꯍꯩꯇꯕꯅꯤ ꯑꯗꯨꯕꯨ ꯑꯁꯤꯖꯤꯒꯤ ꯍꯩꯕ ꯍꯧꯔꯒꯦ
ꯑ ꯑꯩꯁꯨ ꯑꯗꯨꯝ ꯇꯧꯋꯅꯦ
ꯁꯥꯗ꯭ꯔꯗꯤ ꯑ ꯉꯪꯗ꯭ꯔꯗꯤ ꯑꯩꯈꯣꯏ ꯍꯩꯔꯔꯣꯏꯕ
ꯑꯥꯝ ꯃꯄꯥꯟꯒꯨꯝꯕ ꯊꯣꯛꯂꯛꯔꯁꯨꯀꯣ ꯑꯥꯡ
ꯍꯣꯏ ꯍꯣꯏ ꯑꯗꯨ ꯑꯁꯤꯁꯨ ꯌꯥꯝ ꯐꯩꯌꯦ ꯑꯗꯨꯒꯨꯝꯕ ꯇꯧꯕꯤꯕꯁꯨꯀꯣ ꯁꯦꯝꯕꯤꯕꯁꯨꯀꯣ ꯋꯥ ꯉꯥꯡꯅꯤꯡꯉꯥꯏ ꯂꯣꯟ ꯈꯪꯗꯕ ꯑꯩꯈꯣꯏ ꯑꯩꯈꯣꯏ ꯌꯥꯏ ꯃꯈꯣꯏꯁꯨ ꯑꯁꯤꯗꯒꯤ ꯑꯁꯤꯗꯒꯤ ꯃꯔꯛ ꯃꯔꯥꯛ ꯉꯥꯡꯔꯒ ꯍꯩꯕ ꯍꯧꯔꯁꯦ ꯑꯩꯈꯣꯏꯁꯦ
ꯑꯥ ꯑꯗꯨ ꯇꯧꯁꯦ
ꯎꯝ ꯍꯌꯦꯡꯗꯤ ꯌꯨꯝꯗ ꯂꯩꯒꯦꯔꯥ ꯅꯠꯇ꯭ꯔꯒ ꯃꯄꯜꯗ ꯀꯣꯏꯒꯦꯔꯥ
ꯑ ꯀꯔꯤ ꯍꯥꯏꯕ꯭ꯔꯥ
ꯍꯌꯦꯡ ꯍꯌꯦꯡ ꯀꯔꯤ ꯊꯕꯛ ꯇꯧꯒꯦꯔꯥ ꯍꯥꯏꯕ ꯈꯪꯗ꯭ꯔꯤꯕ꯭ꯔꯥ ꯇꯨꯝꯔꯒ ꯈꯪꯔꯒꯦꯔ ꯃꯪꯗ ꯈꯟꯔꯒ ꯈꯪꯒꯦꯔ
ꯍꯌꯦꯡꯗꯤ ꯏ ꯅꯣꯏꯗꯤ ꯀꯗꯥꯏ ꯀꯗꯥꯏ ꯆꯠꯀꯅꯤ ꯑꯣ
ꯑꯩꯈꯣꯏꯗꯤ ꯑꯗꯨꯝ ꯂꯥꯏꯔꯤꯛ ꯇꯝꯕ ꯃꯈꯣꯏ ꯂꯥꯏꯔꯤꯛ ꯇꯝꯕ ꯆꯠꯀꯅꯤ ꯑꯗꯨ ꯒ ꯑꯩꯅ ꯑꯩꯒꯤ ꯊꯕꯛ ꯆꯠꯀꯅꯤ ꯑꯗꯅꯤ ꯎꯝ
ꯊꯕꯛ ꯆꯤꯂꯝꯒꯅꯤꯅꯦ ꯑꯗꯨꯗꯤ
ꯃꯔꯛ ꯃꯔꯛꯇꯗꯤ ꯎꯝ ꯆꯤꯟꯕ ꯅꯨꯃꯤꯠꯁꯨ ꯂꯩꯑꯦ ꯑꯗꯨꯒ ꯊꯕꯛ ꯏꯌꯥꯝꯕ ꯃꯇꯝ ꯑꯗꯨꯝ ꯆꯤꯜꯂꯦ꯫
ꯑꯗꯨ ꯌꯥꯝꯝꯗꯕ ꯃꯇꯝꯅꯗꯤ ꯄꯥꯟ ꯊꯣꯛꯂꯁꯨ ꯑꯗꯨꯝ ꯑ ꯌꯥꯝꯅꯗꯤ ꯆꯦꯟꯗꯕ ꯃꯇꯝꯗꯗꯤ ꯑꯗꯨꯝ ꯅꯨꯡꯉꯥꯏꯑꯦ
ꯎꯝ
ꯑꯗꯨ ꯌꯥꯝꯅ ꯆꯦꯟꯕ ꯃꯇꯝꯗꯗꯤ ꯋꯥꯕꯨꯗꯤ ꯋꯥꯕꯅꯤ ꯃꯔꯥꯛ ꯃꯔꯥꯛꯇꯗꯤꯀꯣ
ꯑꯣ ꯑꯁ ꯑꯩꯗꯤ ꯋꯥ ꯌꯥꯝꯗꯕꯅꯤꯅ ꯑꯁ ꯋꯥ ꯉꯥꯡꯅꯤꯡꯉꯥꯏꯁꯨ ꯂꯩꯇꯦꯗ
ꯀꯩ ꯑꯗꯨꯝ ꯉꯥꯡꯉꯒ ꯂꯣꯏꯔꯦ ꯅꯣꯏꯁꯨ ꯑꯝ ꯂꯧ ꯁꯦꯝꯕ꯭ꯔꯥ ꯂꯧ
ꯎꯝ ꯑꯩꯈꯣꯏꯗꯤ ꯂꯧꯒꯨꯝꯕꯗꯤ ꯂꯩꯇꯦꯗ
ꯑꯥ ꯑꯥ
ꯑꯣ ꯅꯣꯏꯗꯤ ꯂꯩꯕ꯭ꯔꯥ
ꯃꯆꯥꯗꯤ ꯌꯨꯝꯗ ꯂꯩꯌꯦ ꯍꯥꯏꯌꯦ ꯏꯃꯥ ꯏꯃꯥꯅꯀꯣ ꯏꯃꯥ ꯈꯣꯏꯅ ꯁꯦꯝꯃꯦ ꯍꯥꯏꯌꯦ
ꯑꯣ
ꯃꯆꯥ ꯏꯟꯁꯥꯡꯒꯤꯀꯣ ꯑꯩꯈꯣꯏ ꯑꯩꯈꯣꯏꯒꯤ ꯎꯝ ꯁꯦꯝꯗ꯭ꯔꯗꯤ ꯔꯤꯅꯣ ꯈꯔꯗꯤ ꯑꯥ ꯀꯩꯊꯦꯜꯗ ꯂꯧꯕꯗꯤ ꯍꯥꯎꯗꯦꯅ ꯑꯩꯈꯣꯏꯅ ꯁꯦꯝꯕꯤꯕꯗꯣ ꯍꯥꯎꯋꯦꯅꯀꯣ ꯑ ꯁꯥꯡ ꯑꯩꯣꯏꯗꯤ ꯎ ꯑꯗꯨꯒꯤ ꯃꯈꯣꯏꯅ ꯈꯔꯇꯪ ꯁꯦꯝꯃꯦꯩ ꯍꯥꯏꯌꯦ ꯑꯗꯨ ꯑꯦꯟꯁꯥꯡ ꯈꯣꯏꯒ
ꯍ ꯑꯗꯨꯅ
ꯎꯝ ꯍꯣꯏ ꯑꯗꯨꯒ ꯑꯦꯟꯁꯥꯡꯗꯤ ꯍꯧꯖꯤꯛꯀꯥꯟꯗꯤ ꯑꯗꯨꯝ ꯊꯣꯛꯑꯦ ꯍꯥꯏꯌꯦ ꯑꯁ ꯅꯤꯡꯁꯤꯡꯉꯦ ꯌꯨꯝꯁꯨ ꯃꯔꯛ ꯃꯔꯥꯛꯛꯇꯗꯤ ꯑꯁꯤꯒꯨꯝꯕ ꯃꯇꯝꯗꯣ ꯌꯥꯝ ꯅꯤꯡꯁꯤꯡꯉꯦ ꯎꯝ ꯅꯨꯡꯉꯥꯏꯕ ꯃꯇꯝꯅꯤ ꯂꯧꯒꯤ ꯑꯍꯧ ꯑꯍꯥꯎꯕ ꯀꯣ ꯃꯈꯣꯏꯅ ꯑꯗꯨ ꯂꯧꯗꯒꯤ ꯁꯦꯝꯕ ꯂꯧꯗꯒꯤ ꯊꯣꯛꯄ ꯈꯣꯏꯗꯣ ꯑꯦꯟꯁꯥꯡ ꯑꯩꯈꯣꯏꯀꯣ ꯆꯧꯒ꯭ꯔꯤꯒꯨꯝꯕ ꯑꯗꯨꯒ ꯈꯥꯃꯦꯟ ꯑ ꯈꯥꯕꯒꯨꯝꯕ ꯊꯣꯛꯄ ꯃꯇꯝꯗ
ꯑꯣ ꯐꯪꯕ꯭ꯔꯥ ꯑꯗꯨꯒꯨꯝꯕꯗꯨꯁꯨ
ꯍꯣꯏ ꯍꯋꯥꯏꯒꯤ ꯑꯁꯥꯡꯒꯨꯝꯕ ꯑꯗꯨꯒꯨꯝꯕꯗꯣ ꯅꯨꯡꯉꯥꯏꯕꯅꯤ ꯑꯩꯗꯤ ꯑꯁꯤ ꯑꯩꯈꯣꯏ
ꯐꯤꯇꯤꯡ ꯔꯥ꯭ꯔ ꯔꯍꯤꯗꯑ
ꯎꯝ
ꯑꯗꯨꯒ ꯑꯩꯅ ꯑꯩꯈꯣꯏꯒꯤ ꯀꯥꯒꯤ ꯑꯥ ꯀꯥꯗ ꯑꯩꯅ ꯒꯝꯂꯥꯒ ꯕꯣꯔꯥꯒ ꯀꯣ ꯍꯥꯞꯔꯒ ꯑꯗꯨ ꯆ ꯍꯦꯛ ꯀꯔꯤꯗꯥ ꯍꯧꯖꯤꯛ ꯍꯥꯏꯕꯗꯣ ꯈꯥꯃꯦꯟ ꯑꯈꯥꯕꯒꯨꯝꯕꯀꯣ ꯑꯩꯅ ꯍꯥꯞꯄꯤꯕ ꯑꯗꯨ ꯈꯔ ꯈꯔꯗꯤ ꯑꯗꯨꯝ ꯊꯣꯛꯑꯦ
ꯑꯣ ꯎ ꯔꯗꯅꯤꯡꯒꯨꯝꯕ ꯇꯧꯕꯁꯨ ꯅꯨꯡꯉꯥꯏꯕꯅꯦ ꯑꯩ ꯌꯨꯝꯗ
ꯍꯣꯏ ꯅꯨꯡꯉꯥꯏꯕꯅꯤ
ꯎꯝ
ꯁꯥꯒꯨꯝꯕꯗꯁꯨ ꯀꯔꯤꯅꯣ ꯑꯩꯈꯣꯏꯒꯤ ꯂꯩꯌꯦꯅ ꯑꯩꯈꯣꯏꯒꯤ ꯑꯦꯟꯁꯥꯡꯗꯣ ꯍꯥꯞꯄꯗꯤ ꯍꯥꯎꯋꯦꯅꯀꯣ
ꯑꯣ
ꯑꯗꯨꯒꯤ ꯎꯝ ꯃꯌꯥꯡꯈꯣꯏꯒꯤꯗꯤ ꯌꯦꯟꯁꯥꯡꯗꯣ ꯈꯔꯗꯤ ꯍꯧꯗꯕꯅꯦ ꯑꯩꯈꯣꯏꯒ ꯃꯅꯗ꯭ꯔꯦ ꯑꯩꯈꯣꯏꯒꯤꯅ ꯍꯦꯟꯅ ꯍꯕꯀꯣ ꯃꯥ ꯃꯍꯤ ꯑꯃ ꯀꯩꯅꯣ ꯀꯔꯤ ꯍꯥꯏꯒꯦꯔꯦ ꯑꯩ ꯍꯧꯖꯤꯛ ꯀꯧꯈ꯭ꯔꯦ ꯑꯗꯨ ꯃꯅꯥꯒꯨꯝꯕꯗꯨꯁꯨ ꯀꯣ
ꯑꯥ
ꯑꯩꯈꯣꯏꯒꯤ ꯑꯗꯨꯝ ꯁꯧꯒ꯭ꯔꯤ ꯨꯒꯨꯝꯕ ꯃꯈꯣꯏꯒꯤꯁꯨ ꯂꯩꯕꯅꯤ ꯃꯌꯥꯡꯈꯣꯏꯒꯤ ꯁꯧꯒ꯭ꯔꯤꯁꯨ ꯂꯩꯌꯦ꯫ ꯑꯗꯨ ꯑꯣꯏꯔꯁꯨ ꯑꯩꯈꯣꯏꯒꯤꯅ ꯍꯦꯟꯅ ꯍꯥꯎꯕ꯫
ꯎꯝ ꯄꯨꯡ ꯀꯌꯥꯗ ꯆꯥꯛ ꯆꯥꯒꯅꯤ ꯆꯥꯕ ꯂꯣꯏꯔꯦ ꯍꯥꯏꯕ꯭ꯔꯥꯅꯪ?
ꯑꯣ ꯑꯈꯣꯏꯗꯤ ꯆꯥꯕ ꯂꯣꯏꯔꯦꯗ ꯉꯟ - ꯉꯟꯅ ꯆꯥꯏꯌꯦ ꯑꯈꯣꯏꯗꯤ꯫
ꯑꯥ ꯑꯥ ꯍꯣꯏ ꯍꯣꯏ꯫ ꯃꯇꯝ ꯃꯇꯝꯁꯨ ꯑꯣꯏꯈ꯭ꯔꯕꯅꯤꯅ ꯇꯔꯦꯠ ꯀꯣ ꯫ ꯃꯉꯥ ꯇꯔꯨꯛ ꯇꯔꯦꯠ ꯅꯤꯄꯥꯟ ꯍꯥꯏꯔꯗꯤ ꯑꯗꯨꯝ ꯆꯥꯏꯅ ꯈꯨꯟꯗ ꯂꯩꯔꯤꯗꯤꯀꯣ꯫
ꯑꯣ ꯑꯗꯨꯅꯤ
ꯎꯝ ꯑꯩꯈꯣꯏꯒꯤ ꯇꯔꯥꯃꯈꯣꯏ ꯇꯔꯥꯝ ꯑꯥ ꯇꯔꯥ ꯇꯔꯥꯃꯈꯥꯏ ꯑ ꯄꯨꯡ ꯕꯔꯣ ꯃꯈꯥꯏꯗ ꯆꯥꯕ ꯅꯨꯃꯤꯠꯁꯨ ꯂꯩꯑꯦ꯫
ꯑꯣ ꯑꯗꯨꯗꯤ ꯇꯨꯝꯕꯗꯤ ꯊꯦꯡꯔꯝꯒꯅꯤꯅꯦ꯫
ꯎꯝ ꯉꯁꯤꯗꯤ ꯏꯪꯕꯅꯤꯅ ꯈꯔꯗꯤ ꯅꯨꯡꯉꯥꯏ ꯑꯗꯨꯕꯨ ꯁꯥꯕ ꯃꯇꯝꯗꯗꯤ ꯑꯩꯈꯣꯏꯗꯤ ꯇꯨꯝꯕ ꯌꯥꯗꯕꯒꯤ ꯄꯨꯡ ꯑꯃ ꯃꯈꯥꯏ ꯑꯅꯤ ꯃꯈꯥꯏꯗ ꯑꯗꯨꯝ ꯇꯨꯝꯃꯦ꯫ ꯍꯧꯒꯠꯛꯄꯁꯨ ꯊꯦꯡꯅ ꯍꯧꯒꯠꯄ ꯎꯝ꯫
ꯑꯥ ꯑꯩꯈꯣꯏꯗꯤ ꯈꯨꯟꯗꯅꯤꯅ ꯍꯧꯖꯤꯛꯁꯦ ꯇꯨꯝꯕ ꯃꯇꯝꯅꯤꯅꯦ ꯑꯩꯈꯣꯏꯗꯤ꯫
ꯍꯣꯏ ꯆꯨꯝꯃꯦ ꯑꯗꯨꯒ ꯑꯗꯨꯒ ꯅꯈꯣꯏꯗꯤ ꯌꯥꯝꯅ ꯊꯨꯅ ꯍꯥꯎꯒꯠꯄꯀꯣ꯫ ꯄꯨꯡ ꯃꯉꯥ ꯃꯔꯤ ꯃꯈꯥꯏꯗ ꯍꯧꯒꯠꯂꯤꯅꯀꯣ ꯈꯨꯟꯗꯗꯤ꯫ ꯑꯩꯈꯣꯏꯗꯤ ꯄꯨꯡ ꯑ ꯇꯔꯥ ꯎꯝ ꯍꯧꯒꯠꯄ ꯃꯇꯝ ꯀꯣ ꯃꯉꯥ ꯇꯔꯨꯛ ꯇꯔꯦꯠ ꯅꯤꯄꯥꯝꯒꯨꯝꯕꯗ ꯅꯤꯄꯥꯟꯗ꯫ ꯅꯤꯄꯥꯟ ꯅꯤꯄꯥꯟ ꯇꯔꯥꯗ ꯑꯗꯨꯝ ꯍꯧꯒꯠꯂꯦ꯫ ꯊꯦꯡꯅ ꯍꯧꯒꯠꯄꯅꯤ ꯊꯦꯡꯅ ꯇꯨꯝꯕꯒꯤꯀꯣ ꯫
ꯑꯥ
ꯑꯩꯈꯣꯏꯒꯤ ꯃꯇꯝꯁꯦ ꯃꯔꯛꯇꯗꯤ ꯅꯣꯛꯅꯤꯡꯕꯅꯤ ꯈꯨꯟ ꯈꯣꯏꯅ ꯑꯩꯈꯣꯏꯕꯨ ꯋꯥꯔꯤ ꯁꯅꯤꯡꯉꯥꯏ ꯀꯣꯜ ꯇꯧꯔꯛꯄ ꯃꯇꯝꯗ ꯅꯣꯛꯑꯦ ꯃꯈꯣꯏꯅ꯫ ꯑꯣ ꯃꯈꯣꯏꯒꯤ ꯅꯣꯏꯗꯤ ꯃꯤꯔꯥ ꯍꯥꯏꯅ ꯍꯣꯏ ꯑꯩ ꯁꯤꯗꯤ ꯃꯤꯔꯣ ꯍꯥꯏꯅꯀꯣ꯫
ꯑꯥ
ꯎꯝ ꯃꯤꯈꯣꯏ ꯊꯕꯛ ꯇꯧꯕ ꯂꯣꯏꯕ ꯃꯇꯝꯗ ꯂꯣꯏ ꯂꯣꯏꯈ꯭ꯔꯦꯅꯦ ꯅꯈꯣꯏꯗꯤ ꯇꯨꯝꯔꯒ ꯂꯩꯈꯔꯦꯅꯦ ꯍꯥꯏꯈꯤꯅꯤꯅ꯫
ꯑ
ꯉꯁꯤ ꯄꯨꯡ ꯀꯌꯥꯒꯨꯝꯕꯗ ꯁꯥꯟꯅꯕ ꯂꯩꯕ꯭ꯔꯥ ꯉꯁꯤꯒꯤꯁꯦ?
ꯑ ꯉꯁꯤꯁꯦ ꯅꯥꯏꯟ ꯊꯥꯔꯇꯤꯒꯨꯝꯕꯗ ꯂꯩꯌꯦ꯫
ꯑꯣ ꯉꯁꯤꯗꯤ ꯉꯜꯂꯦꯀꯣ ꯅꯠꯇꯦ ꯊꯨꯑꯦꯀꯣ ꯕ ꯊꯨꯑꯦ꯫ ꯎꯝ
ꯉꯔꯥꯡꯕꯨꯗꯤꯗꯤ ꯕꯣꯜꯗꯨ ꯌꯦꯡꯕ꯭ꯔꯥ ꯅꯪꯗꯤ?
ꯑꯩ ꯌꯦꯡꯗꯦ꯫
ꯑꯣ
ꯄꯥꯈꯪ ꯈꯣꯏꯗꯤ ꯌꯦꯡꯉꯦ ꯑꯗꯨꯕꯨ ꯑꯩꯅ ꯌꯦꯡꯗꯕ ꯑꯩ ꯇꯨꯝꯈ꯭ꯔꯕ꯫
ꯑꯣ ꯊꯦꯡꯁꯨ ꯊꯦꯡꯕꯅꯤꯅꯀꯣ꯫
ꯑꯣ ꯍꯣꯏ ꯕꯔꯣ ꯃꯈꯥꯏꯗꯅꯤꯀꯣ ꯑꯃꯗꯤ
ꯑꯧ ꯕꯔꯣ ꯃꯈꯥꯏ
ꯎꯝ
ꯑꯩꯈꯣꯏꯅ ꯂꯩꯁꯥꯕꯤ ꯑꯩꯣꯏ ꯄꯥꯈꯪ ꯈꯣꯏꯅ ꯄꯥꯝꯕꯗꯣ ꯃꯥꯁꯦ ꯉꯝꯗ꯭ꯔꯦ ꯍꯥꯏꯕꯒꯨꯝ ꯇꯥꯏꯀꯣ ꯉꯔꯥꯡꯒꯤ ꯁꯥꯟꯅꯕꯗꯣ ꯃꯔꯣꯛꯃꯛ ꯎꯝ ꯍꯣꯏ ꯕꯣꯔꯣ ꯃꯈꯥꯏꯗ
ꯑꯣ ꯑꯁ ꯊꯃꯣꯏ ꯀꯥꯏꯕꯅꯤ
ꯀꯥꯏ ꯍꯣꯏ ꯅꯨꯡꯉꯥꯏꯇ꯭ꯔꯦ ꯍꯥꯏꯌꯦꯅꯦ
ꯀꯥꯞꯄꯔꯒ ꯂꯩꯦ ꯃꯤꯁ ꯂꯩꯌꯦꯅ
ꯍꯣꯏ ꯅꯨꯡꯁꯤꯈ꯭ꯔꯦ ꯅꯨꯡꯁꯤꯈ꯭ꯔꯦ
ꯑꯝ ꯃꯥꯒꯤꯂ
ꯑꯣ ꯎꯝ ꯌꯥꯝ ꯅꯨꯡꯁꯤꯈ꯭ꯔꯦ ꯍꯧꯖꯤꯛꯇꯤ ꯀ꯭ꯔꯤ ꯇꯧꯔꯒ ꯂꯩꯕ꯭ꯔꯥ
ꯎꯝ ꯍꯧꯖꯤꯛꯇꯤ ꯑꯗꯨꯝ ꯈꯪꯗꯦꯗ ꯐꯣꯟꯗ ꯋꯥꯔꯤ ꯁ ꯁꯅꯥꯕꯅꯤꯅ
ꯍꯣꯏ ꯍꯣꯏ
ꯑꯣ ꯎꯝ
ꯀꯔꯤ ꯀꯔꯤ ꯃꯨꯚꯤꯒꯨꯝꯕ ꯀꯔꯝꯕ ꯃꯨꯚꯤꯒꯨꯝꯕ ꯌꯦꯡꯕ꯭ꯔꯥꯅꯣꯈꯣꯏꯗꯤ
ꯑꯁ ꯑꯩꯈꯣꯏꯒꯤ ꯑꯩꯈꯣꯏꯗꯤ ꯗ꯭ꯔꯃꯥꯒꯨꯝꯕ ꯈꯛ ꯇ ꯌꯦꯡꯕꯅꯦ ꯃꯔꯛ ꯃꯔꯛꯇ ꯃꯅꯤꯄꯨꯔꯤ ꯐꯤꯤꯂꯝꯒꯨꯝꯕ ꯑꯁ ꯑꯩꯗꯤ ꯀꯔꯤ ꯍꯥꯏꯕ꯭ꯔꯥ ꯈꯪ ꯗ꯭ꯔꯃꯥꯁꯤꯡꯒꯤ ꯃꯃꯤꯡ ꯑꯗꯨꯨꯁꯨ ꯌꯥꯝ ꯃꯥꯟꯕꯒꯤ ꯀꯥꯎꯕꯅꯦ
ꯑꯍꯣꯏ ꯑꯩꯁꯨ ꯗ꯭ꯔꯃꯥ ꯌꯦꯡꯕꯅꯤ ꯆꯥꯏꯅꯤꯁꯀꯤꯗꯣ ꯑꯩꯅ ꯈ꯭ꯋꯥꯏꯗꯒꯤ ꯄꯥꯝꯕ
ꯑꯣ ꯑꯩꯗꯤ ꯀꯨꯔꯤꯌꯥꯒꯨꯝꯕ ꯑꯗꯨꯝ
ꯋꯥꯏ ꯃꯔꯥꯡ ꯃꯔꯥꯏꯥꯏꯛꯇ ꯌꯦꯡꯉꯦ ꯑꯗꯨꯕꯨ ꯍꯥꯟꯅ ꯉꯁꯁꯤꯑꯔꯤ ꯌꯦꯟꯦ
ꯑꯣ
ꯂꯥꯁ ꯌꯌꯥꯔꯗꯗꯤ ꯃꯨꯚꯤ ꯀꯣꯔꯤꯌꯥꯒꯤ ꯌꯦꯡꯕꯀꯣ
ꯑꯥ
ꯆꯥꯏꯅꯤꯁꯅ ꯍꯧꯖꯤꯛꯀꯥꯟꯗꯤ ꯑꯗꯨꯝ ꯑꯩꯗꯤ ꯌꯦꯡꯕꯀꯣ
ꯑꯣ ꯆꯥꯏꯅꯤꯁꯀꯤꯁꯨ ꯑꯗꯨꯝ ꯅꯨꯡꯉꯥꯏꯌꯦ
ꯌꯦꯡꯕ꯭ꯔꯥ ꯅꯪꯁꯨ
ꯑꯣ ꯃꯔꯛ ꯃꯔꯛꯇꯀꯣ
ꯎꯝ ꯆꯅꯤꯁꯒꯤꯗ ꯃꯤꯠ ꯍꯌꯔꯁꯇꯞ ꯍꯥꯏꯕꯗꯣ ꯌꯦꯡꯕ ꯅꯨꯡꯉꯥꯏ ꯍꯥꯏꯕꯅꯤ ꯃꯤꯠ ꯌꯣꯔ ꯁꯦꯜꯞ ꯍꯥꯏꯕꯗꯣ ꯌꯦꯡꯈ꯭ꯔꯕ꯭ꯔꯥ
ꯑꯣ ꯌꯦꯡꯗ꯭ꯔꯤ ꯑꯩꯗꯤ
ꯌꯥꯝ ꯐꯖꯕꯅꯦ ꯅꯨꯡꯉꯥꯏꯕꯅꯦ ꯏꯁꯇꯣꯔꯤꯗꯣ ꯃꯤꯠ ꯌꯣꯔꯁꯨ ꯌꯥ ꯍꯥꯏꯅꯀꯣ
ꯑ
ꯑꯗꯨ ꯑꯩꯅ ꯄꯥꯝꯕ ꯅꯨꯄꯤꯗꯣ ꯑꯩꯅ ꯌꯥꯝ ꯄꯥꯝꯕ ꯑꯗꯨ ꯅꯨꯄꯤꯗꯣ ꯑꯩꯒꯤ ꯆꯥꯏꯅꯤꯖꯗ ꯐꯦ ꯐꯦꯕꯣꯔꯦꯠꯁ ꯑꯦꯛꯇ꯭ꯔꯦꯁꯅꯤ ꯃꯤꯠꯀꯤ ꯑꯣꯔꯆꯕꯗ ꯂꯤꯛꯏ ꯐꯩ ꯍꯥꯏꯕꯗ ꯇꯔꯝꯗꯒꯤꯅꯤ ꯎꯝ
ꯑꯩꯗꯤ ꯗ꯭ꯔꯝ ꯀꯔꯤꯌꯥꯒꯤ ꯑꯗꯨ ꯕꯣꯟ ꯑꯦꯄꯇꯥꯏ ꯑꯗꯨꯒꯨꯝꯕ ꯑꯣꯐꯤꯁꯀꯤ ꯁꯤ ꯗ꯭ꯔꯃꯥ ꯑꯗꯨꯒꯨꯝꯕꯗꯣ ꯌꯦꯡꯅꯤꯡꯕ
ꯕꯣꯟ ꯑꯦꯄꯦꯇꯥꯏꯁꯁꯨ ꯅꯨꯡꯉꯥꯏꯕꯅꯤ ꯌꯦꯡꯗꯦ ꯑꯗꯨꯕꯨ ꯑꯩꯗꯤ ꯁꯣꯔꯠ ꯁꯣꯔꯠ ꯀ꯭ꯂꯤꯞ ꯀꯣ
ꯑꯣ
ꯌꯦꯡꯕ ꯑꯗꯨ ꯅꯨꯡꯉꯥꯏꯕꯅꯤ ꯀꯨꯋꯤꯟ ꯑꯣꯐ ꯗ ꯇꯤꯌꯔ ꯍꯥꯏꯕꯔꯥ ꯑꯗꯨꯁꯨ ꯌꯦꯡꯉꯦ ꯐꯖꯕꯅꯤ
ꯑꯣ ꯑꯣ ꯑꯥꯥ ꯑꯗꯨꯁꯨ ꯑꯩꯁꯨ ꯌꯦꯡꯕꯅꯦ
ꯍꯣꯇꯦꯜꯂꯦꯟ ꯀꯤꯡ ꯗ ꯂꯦꯟ ꯍꯥꯏꯕ꯭ꯔꯥ ꯍꯣꯇꯦꯜ ꯂꯦꯟ ꯍꯥꯏꯕ꯭ꯔꯥ ꯀꯔꯤꯔꯥ ꯌꯣꯅꯥ ꯍꯡꯕꯤꯗꯧ
ꯑꯣ ꯑꯣ ꯑꯣ ꯍꯣꯇꯦꯜ ꯗꯤꯂꯨꯅꯥ ꯍꯥꯏꯕ꯭ꯔꯥ
ꯈꯪꯗ꯭ꯔꯦ ꯑꯗꯨ ꯀꯧꯈ꯭ꯔꯕ ꯌꯣꯅꯥ ꯌꯣꯅꯥꯒꯤꯀꯣ ꯌꯨꯅꯥ ꯍꯥꯏꯕ꯭ꯔꯥ ꯌꯣꯅꯥ ꯍꯥꯏꯕ꯭ꯔꯥ ꯑꯗꯨꯁꯨ ꯌꯦꯡꯕ ꯅꯨꯡꯉꯥꯏꯒꯅꯤ ꯀꯤꯡ ꯗꯂꯦꯟ ꯍꯥꯏꯕ ꯃꯥꯜꯂꯦ ꯀꯤꯡ ꯗꯂꯦꯟ ꯌꯦꯡꯈ꯭ꯔꯕ꯭ꯔꯥ ꯑꯗꯨꯁꯨ ꯐꯖꯕꯅꯦ ꯐ ꯐꯦꯃꯁ ꯑꯣꯏꯅ ꯑꯃꯗꯤ ꯁꯤꯡꯒꯔꯁꯨ ꯁꯤꯡꯒꯔꯅꯤꯅ ꯌꯣꯟꯅ ꯗꯣ
ꯑꯣ
ꯀꯣꯔꯦꯟꯒꯤꯗ ꯐꯦꯃꯁ ꯇꯧꯕ ꯃꯤꯈꯣꯏꯅꯤ ꯌꯣꯅꯥ ꯍꯥꯏꯅ ꯑꯗꯨꯁꯨ ꯐꯖꯥ ꯕꯅꯤ
ꯌꯦꯡꯕ ꯃꯨꯚꯤ ꯐꯖ ꯐꯖꯕ ꯂꯩꯗ ꯗ꯭ꯔꯃꯥ ꯈꯣꯏꯁꯦ
ꯑ ꯑꯁ ꯗ꯭ꯔꯃꯥ ꯑꯩꯈꯣꯏ ꯌꯦꯡꯂꯗꯤ ꯑ ꯇꯨꯝꯕ ꯃꯇꯝꯁꯨ ꯈꯪꯗꯕꯅꯦ
ꯋꯥꯕꯅꯦ
ꯑ ꯏꯄꯤꯁꯣꯠ ꯑꯃ ꯌꯦꯡꯉꯗꯤ ꯏꯄꯤꯁꯣꯠ ꯑꯃ ꯌꯦꯡꯒꯦ ꯍꯥꯏꯔꯒ ꯑꯃꯨꯛ ꯇꯨꯝꯕ ꯈꯪꯗꯕꯅꯤ ꯑ
ꯂꯣꯏꯕ ꯐꯥꯎꯀꯣ ꯑꯗꯨꯝ ꯌꯦꯡꯅꯤꯡꯕꯅꯤ ꯑꯗꯨꯒꯤ ꯋꯥꯕ ꯌꯦꯡ ꯃꯔꯛꯇꯤ ꯌꯦꯡꯗꯕꯅ ꯐꯕ ꯑ
ꯑ ꯑꯗꯨꯅꯤ ꯊꯕꯛ ꯆꯤꯟꯕ ꯃꯇꯝ ꯒꯨꯝꯕꯗꯗꯤꯀꯣ
ꯍꯣꯏ ꯑꯁ ꯑꯩꯈꯣꯏ ꯑꯉꯥꯡ ꯃꯇꯝꯗ ꯀ꯭ꯂꯥꯁ ꯑ ꯇꯔꯦꯠ ꯅꯤꯄꯥꯜ ꯃꯇꯝꯗꯗꯤ ꯑꯁ ꯂꯣꯏꯔꯦꯍꯦ ꯃꯔꯨꯞꯒꯤ ꯃꯨꯔꯨꯞ ꯈꯣꯏꯒ ꯂꯩꯃꯤꯟꯅꯔꯒ ꯀꯣ ꯌꯦꯡꯔꯒ ꯑꯗꯨꯝ ꯇꯨꯝꯕ ꯃꯇꯝ ꯈꯪꯗ꯭ꯔꯒ ꯄꯨꯡ ꯑꯍꯨꯝ ꯐꯥꯎ ꯑꯗꯨꯝ ꯌꯦꯡꯔꯒ ꯀ꯭ꯂꯥꯁ ꯆꯠꯂꯒ ꯀ꯭ꯂꯥꯁꯇ ꯌꯥꯝ ꯇꯨꯝꯅꯤꯡꯕꯅꯦ ꯑꯩꯈꯣꯏꯁꯦ
ꯑ ꯑꯗꯨ ꯑꯣꯏꯔꯃꯅꯤ
ꯎꯝ ꯀ꯭ꯂꯥꯁꯇ ꯑꯁ ꯃꯨꯚꯤ ꯌꯦꯡꯂꯒ ꯍꯥꯟꯅ ꯑꯣꯛꯇꯝ ꯏꯟ ꯃꯥꯏ ꯍꯥꯔꯠ ꯍꯥꯏꯕ ꯇꯥꯕ꯭ꯔꯥ
ꯑꯣ ꯑꯣ ꯑꯣ ꯇꯥꯔꯝꯅꯤ
ꯍꯣꯏ ꯑꯍꯥꯟ ꯍꯥꯟ ꯃꯨꯕꯤꯅꯤ ꯑꯗꯨ ꯈꯣꯏ ꯑꯗꯣ ꯌꯦꯡꯔꯒ ꯇꯨꯊꯥꯎꯖꯟ ꯑꯩꯈꯣꯏ ꯌꯦꯡꯕꯗꯣ ꯑꯩꯈꯣꯏꯗꯤ ꯑꯍꯥꯟꯕꯅꯤꯅꯀꯣ ꯇꯨꯊꯥꯎꯖꯟꯁꯕꯦꯟ ꯇꯨꯊꯥꯎꯖꯟ ꯑꯩꯠ ꯅ ꯌꯦꯡꯔꯒ ꯑꯩꯌꯥ ꯂꯣꯏꯔꯦ ꯑ ꯀ꯭ꯂꯥꯁꯗ ꯇꯨꯝꯅꯤꯡꯕꯅꯀꯣ ꯄꯨꯡ ꯑꯍꯨꯝꯐꯥꯎ ꯑꯍꯨꯝ ꯃꯈꯥꯏ ꯐꯥꯎ ꯌꯦꯡꯔꯒ ꯀꯣ
ꯑ
ꯍꯥꯏ ꯇꯨꯝꯗꯕꯅꯦ ꯇꯨꯝꯗꯕꯒꯤ ꯀ꯭ꯂꯥꯁ ꯆꯠꯔꯒ ꯑꯩꯈꯣꯏꯒꯤ ꯀ꯭ꯂꯥꯁꯔꯨꯝꯗ ꯌꯥꯝꯅ ꯇꯨꯝꯅꯤꯡꯕ ꯑꯣꯖꯥꯅ ꯀꯔꯤ ꯂꯥꯏꯔꯤꯛ ꯇꯥꯛꯄꯤꯕ꯭ꯔꯥꯁꯨ ꯈꯪꯗ꯭ꯔꯦ ꯑꯩꯈꯣꯏꯁꯦ ꯌꯥꯝ ꯁꯥ
ꯑꯥ
ꯑ ꯑꯗꯨ ꯃꯇꯝꯁꯨ ꯅꯤꯡꯁꯤꯡꯔꯒ ꯌꯥꯝ ꯅꯣꯛꯅꯤꯡꯕꯅꯦ
ꯎꯝ ꯑꯁ ꯍꯧꯖꯤꯛ ꯍꯧꯖꯤꯛꯁꯨ ꯑꯗꯨꯝ ꯌꯦꯡꯉꯤꯕꯥꯔꯣ
ꯎꯝ ꯌꯦꯡꯉꯦ ꯍꯧꯖꯤꯛ ꯍꯧꯖꯤꯛ ꯂꯦꯇꯦꯁ ꯂꯦꯇꯦꯁꯁꯨ ꯌꯦꯡꯉꯦꯗ ꯑꯩꯈꯣꯏ ꯑꯍꯟꯁꯨ ꯄꯝꯕꯒꯤ ꯀꯣ ꯒꯤꯗꯨ ꯌꯦꯡꯂꯁꯨ ꯑꯩꯈꯣꯏꯗꯤ ꯌꯨꯅꯤꯐꯣꯔꯝ ꯒꯨꯝꯕꯗꯣ
ꯑꯣ
ꯌꯦꯡꯅꯤꯡꯗ꯭ꯔꯦ ꯌꯨꯅꯤꯐꯣꯔꯝ ꯍꯥꯞꯄ ꯌꯨꯅꯤꯐꯣꯔꯝꯒꯨꯝꯕ ꯁꯦꯠꯄꯒꯤ ꯃꯨꯚꯤ ꯈꯣꯏꯗꯣ ꯗ꯭ꯔꯃꯥ ꯈꯣꯏꯗꯣ
ꯑꯣ
ꯑꯍꯥꯟ ꯑꯣꯏꯈ꯭ꯔꯕꯗꯤ ꯑꯁꯤꯒꯨꯝꯕꯗꯤ ꯌꯦꯡꯅꯤꯡꯗꯦ ꯌꯦꯡꯕꯁꯨ ꯑꯦꯄꯤꯁꯣꯠ ꯂꯩꯕ ꯈꯣꯏ ꯗ꯭ꯔꯃꯥ ꯈꯣꯏꯗꯣ
ꯑꯣ ꯎꯝ ꯑꯩꯗꯤ ꯑꯗꯨꯝ ꯁꯤꯗ ꯍꯥꯏꯁ ꯁ꯭ꯀꯨꯜꯒꯤꯗꯣ ꯑꯗꯨꯝ ꯌꯦꯡꯅꯤꯡꯉꯦꯗ
ꯅꯈꯣꯏꯗꯤ ꯑꯉꯥꯡ ꯑꯣꯏꯔꯤꯒꯤꯅꯤ
ꯑꯣ ꯇꯥꯏꯝ ꯇ꯭ꯔꯥꯚꯦꯜ ꯑꯗꯨꯒꯨꯝꯕꯗꯣ
ꯍꯣꯏ ꯍꯣꯏ ꯑꯩꯈꯣꯏꯗꯤ ꯈꯔꯗꯤ ꯆꯍꯤ ꯀꯣ ꯑ ꯆꯍꯤ ꯆꯍꯤ ꯆꯍꯤ ꯃꯠ ꯇꯞꯅ ꯄꯥꯏꯈ꯭ꯔꯕꯅꯤ ꯑꯩꯈꯣꯏꯒꯤ ꯋꯥꯈꯜ ꯄꯨꯛꯅꯤꯡꯁꯨ ꯀꯣ ꯍꯥꯟꯅꯗꯤ ꯑꯩ ꯑꯩꯈꯣꯏ ꯑꯁꯤꯒꯨꯝꯕ ꯌꯦꯡꯅꯤꯡꯉꯤꯕ ꯁ꯭ꯀꯨꯜ ꯌꯨꯅꯤꯐꯣꯔꯝ ꯁ꯭ꯀꯨꯜ ꯀꯥꯕꯒꯤ ꯃꯨꯚꯤ ꯈꯣꯏ ꯗ꯭ꯔꯃꯥ ꯐꯣꯏꯗ
ꯑ
ꯍꯧꯖꯤꯛꯇꯤ ꯑꯍꯥꯟ ꯑꯣꯏꯈ꯭ꯔꯕꯅꯤꯅ ꯑꯍꯟꯒꯤ ꯏꯁꯇꯣꯔꯤꯒꯤ ꯗ꯭ꯔꯃꯥ ꯈꯣꯏ ꯂꯩꯑꯅꯀꯣ ꯆꯍꯤ ꯀꯨꯟ ꯍꯦꯟꯕ ꯀꯨꯟꯊ꯭ꯔꯥ ꯇꯥꯔꯤꯉꯩ ꯑꯗꯨꯒꯨꯝꯕ ꯃꯨꯚꯤ ꯈꯣꯏꯗ ꯑꯩꯈꯣꯏꯗꯤ ꯍꯦꯟꯅ ꯌꯦꯡꯉꯤꯕ ꯍꯧꯖꯤꯛꯀꯥꯟꯗꯤ
ꯎꯝ
ꯑꯤ ꯃꯍꯤ ꯈꯥꯒꯨꯝꯕ ꯆꯥꯕ꯭ꯔꯥ ꯅꯈꯣꯏꯁꯨ ꯌꯨꯝꯗ
ꯍꯣ ꯆꯌꯦ ꯑꯥ ꯅꯣꯏꯗꯁꯨ ꯑꯗꯨꯝ ꯑꯥ ꯁꯤꯖꯟ ꯁꯤꯖꯟ ꯐ꯭ꯔꯨꯏꯠ ꯑꯗꯨꯝ ꯐꯪꯕ꯭ꯔꯥ ꯍꯥꯏꯕꯗꯤ ꯌꯨꯝꯗ ꯐꯪꯕ꯭ꯔꯥ ꯍꯥꯏꯕꯅꯤ
ꯎꯝ ꯐꯪꯉꯦ ꯍꯩ ꯍꯥꯏꯕ꯭ꯔꯥ ꯍꯩ ꯍꯥꯏꯕ꯭ꯔꯥ ꯀꯣ ꯍꯩ ꯍꯌꯦꯅꯀꯣ ꯑꯩꯈꯣꯏꯒꯤ ꯂꯣꯟꯅ ꯍꯩꯀꯣ
ꯑꯣ ꯅꯣꯏ ꯏꯂꯣꯅ
ꯏꯪ ꯑꯩꯈꯣꯏꯒꯤ ꯑꯩꯈꯣꯏ ꯍꯧꯖꯤꯛ ꯉꯥꯡꯕ ꯂꯣꯟꯅ
ꯑꯣ ꯑꯣ ꯑꯣ
ꯍꯩ ꯍꯥꯏꯕ ꯅꯥꯠꯇꯔꯥ
ꯑꯩꯗꯤ ꯑꯁ ꯃꯩꯇꯩꯂꯣꯟꯒꯤ ꯏꯟꯁꯥꯡ ꯃꯃꯤꯡ ꯑꯗꯨꯒꯨꯝꯕ ꯐ꯭ꯔꯨꯏꯠꯁ ꯃꯃꯤꯡ ꯑꯗꯨꯒꯨꯝꯕꯁꯨ ꯈꯪꯗꯦꯗ
ꯍꯩ ꯍꯩ ꯍꯩꯕ ꯃꯥꯜꯂꯦ ꯍꯩ ꯍꯩꯅꯀꯣ ꯁꯥꯕ ꯃꯇꯝꯗꯗꯤ ꯃꯔꯥꯛ ꯃꯔꯥꯛꯗꯤ ꯍꯩ ꯆꯥꯛꯀꯗꯕꯅꯤ ꯍꯥꯏꯔꯦ
ꯑꯣ
ꯅꯥꯠꯇꯔꯗꯤ ꯑꯦꯁꯥ ꯁꯦ ꯑꯩꯈꯣꯏꯒꯤ ꯏꯁꯥ ꯍꯛꯆꯥꯡ ꯅꯨꯡꯉꯥꯏꯇꯦ ꯍꯥꯏꯕꯀꯣ
ꯎꯝ
ꯆꯝꯄ꯭ꯔꯥ ꯍꯦꯟꯅ ꯆꯝꯄ꯭ꯔꯥꯒꯨꯝꯕꯗꯣ
ꯑꯣ
ꯆꯥꯀꯗꯕꯅꯤ ꯍꯥꯏ ꯍꯥꯏꯗ꯭ꯔꯦ ꯑꯣꯏ ꯅꯤ ꯉꯥꯏꯀꯣ
ꯑꯣ ꯍꯧꯖꯤꯛꯀꯤ ꯑꯗꯨꯝ ꯁꯝꯃꯔ ꯇꯥꯏꯝꯁꯤꯗꯔꯥ
ꯎꯝ
ꯑꯣ
ꯌꯥꯝ ꯁꯥꯃꯟꯕꯒꯤꯀꯣ ꯍꯩ ꯍꯩ ꯎ ꯍꯩ ꯍꯩ ꯌꯥꯝꯕꯅ ꯍꯩ ꯆꯥꯛ ꯍꯥꯏꯕꯀꯣ
ꯑꯥꯎ
ꯍꯧꯖꯤ ꯍꯌꯦ ꯌꯥꯝ ꯑꯃ ꯄꯥꯃꯦ
ꯑꯣ ꯑꯩꯗꯤ ꯑꯁ ꯐꯨꯨꯔꯁ ꯑꯗꯨꯒꯨꯝꯒꯨꯝꯕꯗꯣ ꯌꯥꯝ ꯆꯥꯅꯤꯡꯗꯦ
ꯑꯩꯈꯣꯏ ꯅꯨꯄꯤꯗꯤ ꯐꯥꯕꯅꯦ ꯍꯌꯦ ꯌꯥꯝ ꯆꯥꯕꯅꯣ ꯑꯩꯈꯣꯏꯒꯤ ꯏꯁꯥ ꯏꯁꯥꯀꯣ ꯍꯛꯆꯥꯡꯁꯦ ꯌꯥꯝ ꯐꯖꯩ ꯍꯥꯏꯌꯦ ꯐꯥꯏ ꯍꯥꯏꯌꯦꯦ
ꯑꯩ ꯑꯩꯗꯤ ꯑꯉꯥꯡ ꯑꯣꯏꯕꯅꯤꯅ ꯑꯗꯨꯝ ꯀꯔꯤ ꯍꯥꯏꯒ꯭ꯔꯥ ꯃꯣꯔꯦ ꯒꯤ ꯑꯆꯥꯄꯣꯠ ꯑꯗꯨꯒꯨꯝꯕꯗꯣ ꯌꯥꯝ ꯆꯥꯅꯤꯡꯉꯤ
ꯍꯣꯏ ꯑꯗꯨ ꯑꯩꯈꯣꯏꯅ ꯁꯦꯝꯕꯗꯣ ꯑꯩꯈꯣꯏꯗꯒꯤ ꯊꯣꯛꯄꯗꯣ
ꯑ
ꯑꯕꯅ ꯆꯥꯎꯋ ꯍꯥꯏꯌꯦ ꯑꯁꯤꯒꯨꯝꯕ ꯃꯣꯔꯦꯒꯤ ꯄꯨꯔꯛꯄ ꯑꯩꯈꯣꯏꯁꯨ ꯑꯍꯣꯏ ꯃꯔꯛ ꯃꯔꯛꯇꯤ ꯆꯥꯗꯨꯕꯨ ꯌꯥꯝꯃꯗꯤ ꯆꯥꯒꯅꯨ ꯏꯁꯥ ꯀꯣ ꯐꯠꯇꯕꯅꯤ
ꯑꯥ
ꯑꯩꯈꯣꯏꯒꯤ ꯀꯔꯤꯅꯣ ꯑꯩꯈꯣꯏꯗꯤ ꯅꯨꯄꯤ ꯈꯣꯏꯅ ꯀꯝꯄ꯭ꯂꯦꯛꯁꯟꯒꯨꯝꯕ ꯐꯥꯅꯤꯡꯉꯩꯗꯤ ꯍꯩꯒꯨꯝꯕꯀꯣ
ꯑꯥ
ꯀꯩꯒꯨꯝꯕ ꯑꯩꯈꯣꯏꯅ ꯑꯩꯈꯣꯏꯗꯒꯤ ꯊꯣꯛꯄꯗꯣ
ꯎꯝ
ꯅꯦꯆꯔꯦꯜ ꯍꯩꯕ꯭ꯔꯥ ꯑꯗꯨꯒꯨꯝꯕꯗꯣ ꯍꯦꯟꯅ ꯆꯥꯛꯑꯣ ꯍꯥꯏꯕꯅꯤ
ꯎꯝ
ꯑꯗꯨꯅ ꯑꯩꯈꯣꯏꯒꯤ ꯍꯛꯆꯥꯡꯁꯨ ꯑꯗꯨꯒ ꯑꯩꯈꯣꯏꯒꯤ ꯃꯁꯥꯛꯁꯨ ꯑꯗꯨꯝ ꯐꯖꯩ ꯍꯥꯏꯕꯅꯤ
ꯑꯥ
ꯁꯤꯖꯟ ꯁꯤ ꯃꯇꯝ ꯃꯇꯝꯒꯤ ꯍꯩ ꯀꯨꯁꯨ ꯀꯣ ꯆꯥꯕ ꯐꯥꯕ ꯃꯥꯜꯂꯦ
ꯑꯥ
ꯂꯩ ꯂꯩꯁꯨ ꯑꯩꯗꯤ ꯌꯥꯝ ꯂꯩ ꯄꯥꯝꯕꯅꯦ ꯅꯪꯁꯨ ꯂꯩ ꯄꯥꯝꯕ꯭ꯔꯥ
ꯇ
ꯂꯩ ꯂꯩꯒꯨꯝꯕ ꯂꯩ ꯄꯥꯝꯕ꯭ꯔꯥ ꯅꯪꯁꯨ ꯑꯩꯗꯤ ꯌꯥꯝ ꯂꯩ ꯄꯥꯝꯃꯦ
ꯑꯁ ꯑꯩꯗꯤ ꯌꯥꯝ ꯄꯥꯝꯗꯦ ꯑꯗꯨ ꯑꯩꯒꯤ ꯏꯆꯦꯗꯤ ꯌꯥꯝ ꯄꯥꯝꯕꯅꯦ
ꯑꯥ
ꯌꯨꯝꯗ ꯑꯗꯨꯝ ꯂꯩ ꯑꯃ ꯂꯩꯌꯦꯗ
ꯑꯣꯥ ꯑꯩꯈꯣꯏꯗꯤ ꯑꯩꯗꯤ ꯌꯥꯝ ꯄꯥꯝꯃꯅꯤ ꯑꯩꯅ ꯂꯩꯕ ꯑꯩꯅ ꯂꯩꯕ ꯈꯨꯗꯤꯡꯃꯛ ꯑꯗꯨꯝ ꯍꯥꯞꯄꯅꯤ ꯂꯧꯔꯒꯀꯣ
ꯑꯣ
ꯅꯨꯡꯉꯥꯏꯕꯅꯤꯗ ꯍꯧꯒꯠꯂꯛꯒ ꯌꯦꯡꯕꯗꯣ ꯂꯩꯗꯣ ꯁꯤꯕꯅꯤꯗ ꯅꯨꯡꯉꯥꯏꯕꯅꯦ ꯌꯦꯡꯕꯗ ꯑꯗꯨꯒꯀꯣ ꯇꯥꯕ꯭ꯔꯥ ꯎꯝ ꯑꯍꯣꯏ ꯍꯣꯏ ꯑꯁ ꯍꯣꯔꯦꯟꯗꯤ ꯉꯁꯤꯗꯤ ꯇꯨꯝꯃ ꯅꯨꯡꯉꯥꯏꯔꯅꯤ
ꯑꯥ ꯅꯣꯡꯁꯨ ꯆꯨꯕꯅꯦꯅ ꯅꯨꯡꯉꯥꯏꯅꯤ
ꯍꯣꯏ ꯅꯣꯏꯁꯨ ꯅꯣꯡ ꯆꯨꯕ꯭ꯔꯥ
ꯑꯣ ꯅꯣꯡ ꯆꯨꯋꯦ
ꯍꯧꯖꯤꯛ ꯍꯧꯖꯤꯛꯇꯤ ꯆꯨꯕ꯭ꯔꯥ ꯆꯨꯗꯕ꯭ꯔꯥ
ꯍꯧꯖꯤꯛꯇꯤ ꯈꯔ ꯈꯔ ꯆꯨꯨꯔꯦꯗ ꯍꯧꯖꯤꯛꯇꯤ ꯀꯟꯅꯗꯤ ꯆꯨꯗꯦ
ꯑꯣ ꯑꯣ ꯑꯣ
ꯎꯝ
ꯍꯧꯖꯤꯛꯇꯤ ꯆꯨꯗ꯭ꯔꯦ ꯑꯗꯨꯕꯨ ꯍꯧꯖꯤꯛꯇꯤ ꯆꯨꯔꯦ ꯍꯧꯖꯤꯛꯇꯤ ꯌꯥꯝꯅ ꯂꯩꯕ ꯅꯨꯡꯉꯥꯏꯌꯦ ꯆꯨꯕ ꯂꯣꯏꯈ꯭ꯔꯕꯤꯀꯣ ꯅꯨꯡꯉꯥꯏ ꯍꯧꯕꯣꯏꯗꯤ ꯎꯝ
ꯑꯥ
ꯃꯄꯥꯟ ꯊꯣꯛꯄ ꯅꯨꯡꯉꯥꯏꯔꯅꯤ ꯃꯨꯞ ꯂꯩꯔꯗꯤ ꯀꯣꯏꯕ ꯍꯧꯖꯤꯛ ꯍꯧꯖꯤꯛ ꯃꯇꯝꯁꯦ ꯑꯩꯈꯣꯏꯗꯗꯤ ꯊꯦꯡꯗ꯭ꯔꯤꯕꯀꯣ ꯍꯧꯖꯤꯛꯁꯦ
ꯑꯣ
ꯗꯨꯀꯥꯟꯒꯨꯝꯕꯁꯨ ꯎꯝ ꯄꯨꯡ ꯕꯣꯔꯣ ꯕꯣꯔꯣ ꯃꯈꯥꯏꯐꯥꯎ ꯍꯥꯡꯉꯦꯕꯀꯣ ꯗꯨꯀꯥꯟꯁꯦ ꯑꯗꯨ ꯍꯅ ꯎꯝ ꯅꯨꯡꯉꯥꯏꯕꯅꯤ
ꯎꯝ
ꯑꯗꯨꯒ ꯍꯌꯦꯡ ꯍꯌꯦꯡ ꯍꯌꯦꯡꯁꯦ
ꯑꯥ
ꯉꯁꯤ ꯅꯣꯡ ꯆꯨꯈ꯭ꯔꯕꯅꯤꯅ ꯑꯩꯩꯅ ꯍꯌꯦꯡꯗꯣ ꯅꯨꯡꯉꯥꯏꯒꯅꯤ ꯀꯣꯏꯕꯁꯦ
ꯑ ꯁꯀꯨꯝꯕꯁꯨ ꯂꯩꯇ꯭ꯔꯕꯅꯤꯅ
ꯍꯣꯏ ꯅꯨꯡꯉꯥꯏꯒꯅꯤ ꯑꯩꯈꯣꯏ ꯌꯥꯝꯅ ꯅꯣꯡ ꯆꯨ ꯄꯤꯕꯤꯈꯤꯀꯣ
ꯑꯥ
ꯅꯨꯡꯉꯥꯏꯒꯅꯤ ꯑꯗꯨꯒ ꯃꯔꯨꯞ ꯈꯣꯏ ꯁꯅꯔꯒ ꯃꯇꯝꯁꯦ ꯃꯥꯡꯍꯟꯕꯗꯀꯣ
ꯅꯨꯡꯉꯥꯏꯒꯅꯤ ꯂꯝ ꯃꯥꯡꯍꯥꯡꯂꯒ
ꯑꯦꯈꯨꯝ ꯃꯂ
ꯍꯧꯖꯤꯛꯀꯥꯟ ꯅꯈꯣꯏ ꯁꯤꯡꯖꯨ ꯆꯥꯕ꯭ꯔꯥ
ꯑꯣꯧ ꯑꯗꯨꯝ ꯁꯤꯡꯖꯨ ꯆꯥꯏꯌꯦꯗꯥ ꯅꯣꯏꯗꯤ
ꯉꯁꯤ ꯑꯩꯈꯣꯏ ꯁꯦꯝꯂꯒ ꯆꯥꯕꯅꯦ ꯌꯥꯝꯅ ꯍꯥꯎꯋꯦ
ꯃꯤ ꯌꯥꯝꯗꯤ ꯁꯤꯡꯖꯨꯁꯨ ꯆꯥꯕ ꯅꯨꯡꯉꯥꯏꯕꯅꯦ
ꯍꯣꯏ ꯖꯥꯠ ꯖꯥꯠ ꯍꯥꯞꯔꯒꯀꯣ
ꯑꯥ
ꯑꯣꯔꯣꯛ ꯁꯥꯃꯟꯔꯒ ꯑꯁ ꯉꯁꯤꯗꯤ ꯑꯁ ꯌꯥꯝꯅ ꯆꯥꯈ꯭ꯔꯕꯅꯤ
ꯑꯣ
ꯎꯝ ꯃꯔꯨꯞ ꯃꯔꯨꯞ ꯃꯔꯨꯞꯈꯣꯏꯁꯨ ꯑꯗꯨꯝ ꯌꯨꯝꯗ ꯑ ꯑꯗꯨꯝ ꯀꯣꯏꯔꯛꯂꯒꯀꯣ
ꯑ
ꯑꯗꯨꯝ ꯆꯥꯕꯅꯤ ꯌꯥꯝ ꯅꯨꯡꯉꯥꯏꯌꯦ ꯑꯩꯒꯤ ꯃꯨꯞ ꯑꯃꯗꯤ ꯊꯦꯡꯅ ꯂꯥꯛꯈ꯭ꯔꯕ ꯑꯩꯈꯣꯏ ꯁꯥꯕ ꯂꯣꯏꯗ꯭ꯔꯤꯉꯩꯗ ꯆꯩꯕ ꯂꯣꯏ ꯆꯥꯕ ꯂꯣꯏꯈ꯭ꯔꯕꯀꯣ ꯑꯗꯨꯗ ꯑꯁ ꯍꯌꯦꯡꯅ ꯑꯃꯨꯛꯀ ꯇꯧꯔꯁꯦ ꯍꯥꯏꯈ꯭ꯔꯕꯃꯛ ꯍꯌꯦꯡ
ꯍꯌꯦꯡ ꯂꯥꯛꯀꯗꯕ ꯃꯥꯜꯂꯦ ꯑꯗꯨꯒ ꯀꯣꯏꯕ ꯆꯥꯛꯀꯅꯤꯡꯁꯤꯡꯁꯨ ꯁꯦꯝꯕ ꯂꯣꯏꯔꯒ ꯆꯥꯕ ꯂꯣꯏꯔ
ꯑ ꯑꯅꯨꯡ ꯉꯥꯏꯅꯦ ꯑꯗꯨꯅꯤ
ꯎꯝ ꯃꯌꯥꯡꯈꯣꯏꯁꯨꯀꯣ
ꯑꯥ
ꯑꯩꯈꯣꯏꯅ ꯁꯦꯝꯕ꯭ꯔꯒꯗꯤ ꯌꯥꯝꯅ ꯆꯥꯅꯤꯡꯕꯅꯤ
ꯑꯣ ꯑ ꯁꯤꯡꯖꯨꯒꯨꯝꯕ ꯑꯗꯨꯒꯨꯝꯕꯗꯨꯗꯤ ꯐꯪꯗ꯭ꯔꯕ꯭ꯔꯥ ꯅꯣꯏꯗꯗꯤ
ꯎꯝ ꯐꯪꯗꯦ ꯑꯗꯨꯕꯨ ꯎꯝ ꯑꯩꯈꯣꯏꯅ ꯁꯦꯝꯒꯗꯕꯅꯤ ꯐꯥꯡꯅꯕ
ꯑꯣ
ꯑꯗꯨꯒ ꯀꯣ ꯥ ꯃꯌꯥꯡꯈꯣꯏꯁꯦ ꯇꯕ꯭ꯔꯥ ꯎ ꯇꯕ꯭ꯔꯥ ꯍꯣꯏ ꯑꯩꯈꯣꯏ ꯑꯩꯈꯣꯏꯒꯤ ꯑꯩꯈꯣꯏꯒꯤ ꯎꯝꯕ꯭ꯔꯣꯛꯇꯣ
ꯑ
ꯎꯝ ꯃꯌꯥꯡꯅ ꯌꯥꯝꯅ ꯄꯥꯝꯕꯅꯤ ꯌꯥꯝ ꯍꯥꯎꯋꯦ ꯍꯥꯏꯑꯦ
ꯑꯣ ꯑꯣꯔꯒꯥꯅꯤꯛ ꯑꯣꯏꯕꯅꯤꯅꯀꯣ
ꯍꯣꯏ ꯍꯧꯖꯤꯛ ꯑꯩꯈꯣꯏꯒꯤ ꯅꯦꯠꯋꯥꯛ ꯔ ꯅꯨꯡꯉꯥꯏꯇꯕ ꯃꯥꯜꯂꯦ
ꯑꯣ ꯅꯋ ꯈꯥꯛ
ꯎꯝ ꯍꯣꯏ ꯎꯝ ꯇꯥꯕꯒꯨꯝꯕꯒꯨꯝ ꯇꯧꯕ
ꯇꯣꯣ ꯀꯌꯥ
ꯑꯩꯈꯣꯏꯒꯤ ꯑꯩꯈꯣꯏꯒꯤ ꯎꯣꯔꯣꯛꯈꯣꯏꯗꯣ
ꯑ
ꯁꯤꯡꯖꯨꯗꯀ
ꯎꯝ
ꯑꯩꯅ ꯁꯦꯝꯃꯤꯕ ꯑꯗꯨ ꯃꯈꯣꯏꯅ ꯑꯣ꯭ꯔꯣꯛꯗꯣ ꯑꯁ ꯑꯩꯈꯣꯏꯗꯤ ꯑꯁꯤ ꯁꯤꯡꯖꯨꯗꯣ ꯑꯍꯥꯟꯕꯅꯤ ꯑꯥ ꯍꯣꯏ ꯑꯁꯤ ꯑꯃꯔꯣꯛꯗꯣ ꯑꯩꯈꯣꯏꯗꯤ ꯑꯍꯟꯕ ꯆꯥꯕꯅꯦ ꯑꯗꯨ ꯌꯥꯝ ꯍꯥꯎꯋꯦ ꯍꯥꯏꯕꯀꯣ ꯃꯌꯥꯡꯈꯣꯏꯅꯀꯣ
ꯑꯥ
ꯎꯝ ꯌꯥꯝ ꯍꯥꯎꯋꯦ ꯍꯥꯏꯌꯦ ꯑꯗꯣ ꯑꯩꯈꯣꯏꯅ ꯀꯔꯤꯅꯣ ꯃꯀꯣꯛꯄꯤ ꯍꯥꯏꯕꯗꯣ
ꯑꯣ ꯑꯣ ꯑꯣ
ꯎꯝ ꯃꯨꯀꯣꯛꯄꯤꯁꯨ ꯑꯗꯨꯝ ꯑꯩꯅ ꯅꯣꯡꯃ
ꯎꯝ